ꯍꯜꯂꯣ ꯇꯥꯕ꯭ꯔꯣ
ꯍꯜꯂꯣ
ꯇꯥꯔꯕꯣ ꯇꯥꯔꯦ-ꯇꯥꯔꯦ ꯀꯩꯗꯧꯔꯤꯅꯣ
ꯀꯩꯗꯧꯔꯤꯅꯣ ꯅꯪꯕꯣ
ꯍꯥꯥ
ꯅꯪꯕꯨ ꯀꯩꯗꯧ
ꯀꯩꯁꯨ ꯇꯧꯗꯦ ꯐꯝꯃꯒ ꯂꯩꯌꯦ ꯅꯣꯏꯗꯤ
ꯑ ꯑꯩꯏ ꯀꯣꯏꯁꯨ ꯑꯗꯨ ꯐꯝꯃꯒ ꯂꯩꯌꯦ ꯍꯧꯖꯤꯛꯀꯥꯟ ꯏꯔꯥꯡ ꯑꯣꯏꯕꯅꯤꯅ ꯀꯩꯝꯇ ꯇꯧꯅꯤꯡꯉꯥꯏ ꯂꯩꯇ꯭ꯔꯦ
ꯑꯣ ꯑꯩꯁꯨ ꯆꯞ ꯃꯅꯩꯗ ꯌꯨꯝꯗ ꯑꯗꯨꯝ ꯐꯝꯃꯒ ꯆꯥꯔꯒ ꯇ꯭ꯔꯒꯌꯦ
ꯑ ꯑꯗꯨꯅ ꯅꯨꯡꯉꯥꯏꯌꯦꯗ ꯍꯧꯖꯤꯛꯀꯥꯟꯗꯤꯀꯣ ꯂꯥꯟꯗꯨꯒ ꯀꯩꯅꯣ ꯊꯕꯛ ꯀꯔꯤꯝꯗꯁꯨ ꯇꯧꯕ ꯌꯥꯗꯦ ꯀꯔꯤ ꯀꯔꯥꯁꯨ ꯇꯧꯕ ꯌꯥꯗ꯭ꯔꯦ ꯐꯤ ꯁꯥꯔꯁꯨ ꯌꯥꯗ꯭ꯔꯦ
ꯅꯪ ꯐꯤ ꯁꯥꯕ꯭ꯔꯣ
ꯁꯥꯔꯤꯅꯦ ꯃꯔꯛ ꯃꯔꯛꯇ
ꯌꯥꯝ ꯐꯩꯀꯣ ꯑꯩꯗꯤ ꯌꯨꯝꯗ ꯂꯩꯃꯟꯕꯒꯤꯀꯣ ꯌꯥꯗ꯭ꯔꯦ ꯑꯣꯛ ꯃꯥꯟ
ꯑꯦ ꯑꯣꯛ ꯃꯥꯟꯒꯦ ꯇꯧꯔꯦꯅꯣ ꯍꯥꯏꯕꯅ ꯆꯨꯝꯃꯤꯅꯦ ꯑꯗꯨꯨꯗꯤ
ꯍꯣꯏ ꯑꯁ ꯁꯨꯇꯤ ꯈꯔ ꯁꯥꯡꯅ ꯄꯤꯔꯗꯤ ꯑꯩ ꯃꯥꯜꯂꯛꯑꯅꯤ
ꯌꯥ ꯔꯦ ꯚꯥꯏ ꯑꯩꯈꯣꯏꯗꯣ ꯅꯊꯟꯇ ꯅꯠꯇꯦ ꯑꯩꯈꯣꯏꯁꯨꯅꯦ
ꯑꯣ ꯑꯩꯗꯤꯀꯣ ꯎꯝ ꯀꯩꯅꯣ ꯎꯝ ꯀꯩꯗꯧꯅꯣꯀꯣ ꯐꯤꯒꯔ ꯁꯦꯝꯕꯁꯨ ꯌꯥꯝ ꯇꯜꯂꯦꯕ
ꯃꯤ ꯑꯇꯩ ꯈꯣꯏꯗꯤ ꯀꯩꯅꯣ ꯐꯤꯒꯔ ꯁꯦꯝꯃꯒ ꯗꯥꯏꯇꯤꯡ ꯇꯧꯔꯒ ꯑꯗꯨ ꯑꯩꯈꯣꯏꯗꯤ ꯑꯁ ꯇꯜꯂꯦꯕ
ꯖꯤꯝꯁꯀ ꯆꯠꯂꯒ ꯀꯣ ꯋꯥꯛꯀꯤꯡꯒ ꯆꯦꯜꯂꯒ ꯌꯥꯝ ꯇꯧꯋꯦ ꯑꯩꯈꯣꯏꯗꯤ ꯐꯗꯤ ꯐꯖꯅꯤꯡꯉꯦ ꯑꯗꯨꯕꯨ ꯑꯗꯨꯒꯨꯝꯕꯗꯤ ꯇꯧꯅꯤꯡꯗꯦ
ꯎ
ꯑꯣ ꯍꯣꯏꯔ ꯔꯑꯦ
ꯑꯗꯨꯅꯤ ꯌꯥꯔꯣꯏ ꯁꯛꯁꯨ ꯊꯤꯌꯦ ꯃꯤ ꯀꯅꯥꯝꯁꯨ ꯅꯨꯡꯁꯤ ꯀꯤꯕꯤꯔꯣꯏ ꯑꯩꯈꯣꯏꯕꯨ
ꯍꯣꯏꯅꯦ ꯅꯨꯄꯥꯁꯨ ꯐꯪꯗ꯭ꯔꯦ ꯍꯧꯖꯤꯛ
ꯗꯔꯤ ꯋꯥ ꯅꯨꯄꯥ ꯋꯥꯡ ꯆꯥꯎꯔꯒ ꯁꯛ ꯐꯖꯔꯒ ꯑꯗꯨꯒꯨꯝꯕꯗꯣ ꯄꯥꯝꯃꯦꯕꯀꯣ
ꯍꯣꯏ ꯍꯣꯏ ꯑꯩꯈꯣꯏꯁꯤ ꯑꯩꯁꯤꯅꯦ ꯈꯔ ꯄꯤꯛꯄꯒꯤꯀꯣ ꯅꯨꯄꯥ
ꯅꯨꯄꯥ ꯑꯄꯤꯛꯄꯗꯤ ꯄꯥꯝꯗꯔꯦꯕ ꯑꯗꯨꯅꯦꯕ ꯅꯊꯟꯇ ꯅꯠꯇꯦꯕ ꯑꯩꯈꯣꯏꯁꯦ ꯈꯔ ꯅꯦꯝꯕꯒ ꯈꯔ ꯅꯣꯏꯕꯒ ꯐꯤꯒꯔꯗꯨꯒ ꯌꯥꯗ꯭ꯔꯤꯕꯕꯀꯣ ꯍꯣꯏꯅꯦ ꯑꯁ ꯑꯅꯦꯝꯕ ꯅꯨꯄꯥꯒ ꯐꯪꯔꯗꯤ ꯥꯏꯆꯥꯗꯤ ꯐꯖꫪꯅꯤꯍꯦ ꯍꯦ ꯍꯦ ꯍꯦ ꯑ ꯊꯣꯛꯣꯂꯛꯄꯁꯨ ꯑꯗꯨꯝ ꯅꯦꯝꯃꯒ ꯊꯣꯛꯑꯗꯤ ꯑꯩꯈꯣꯏꯗꯤ
ꯍꯣꯏ ꯍꯣꯏꯅꯤꯅꯦ ꯑꯁ ꯑꯩꯈꯣꯏꯗꯤ ꯌꯥꯝ ꯁꯥꯡꯅꯤꯡꯉꯦꯕꯨ ꯎꯄꯥꯏ ꯂꯩꯇꯦꯅꯦ ꯌꯨꯝ ꯂꯩꯗꯣꯏꯔꯣ ꯆꯠꯊꯣꯛꯇꯣꯏꯔꯣ
ꯔꯣ ꯑꯗꯨꯝ ꯌꯨꯝꯗ ꯂꯩꯔꯤꯗ
ꯑꯣ
ꯀꯩꯅꯣ ꯃꯦꯂꯣꯗꯤꯗꯤ ꯍꯧꯖꯤꯛꯀꯥꯟ ꯀꯩꯗꯧꯔꯤꯒꯦ ꯃꯥꯕꯨ
ꯀꯔꯤꯁꯨ ꯇꯧꯗꯦ ꯑꯗꯨꯝ ꯂꯩꯑ ꯑꯗꯣ ꯑ
ꯅꯕꯥꯅꯤꯗꯤ ꯌꯥꯝ ꯅꯨꯡꯉꯥꯏꯅ ꯂꯩꯕ ꯃꯥꯜꯂꯤꯀꯣ
ꯑꯁ ꯅꯨꯡꯉꯥꯏꯇꯦꯗ ꯌꯨꯝ ꯆꯠꯅꯤꯡꯉꯦ ꯑꯗꯨ ꯑꯣꯏꯔꯁꯨ ꯆꯠꯄ ꯌꯥꯗꯕꯒꯤꯅꯤꯗ ꯌꯨꯝ ꯆꯠꯂꯁꯨꯀꯣ ꯀꯩꯒꯨꯝꯕ ꯑꯦꯛꯖꯥꯝ ꯍꯧꯔꯅꯤ ꯈꯣꯠꯂꯅꯤ ꯍꯥꯏꯔꯗꯤꯀꯣ ꯊꯨꯅ ꯂꯥꯛꯄ ꯑꯃꯨꯛ ꯉꯝꯗꯕꯅꯤꯅ ꯇꯂꯦꯕ ꯆꯠꯄꯁꯨ
ꯑꯩꯅ ꯑꯩꯈꯣꯏꯒꯤ ꯑꯦꯛꯖꯥꯝꯗ ꯀꯩꯅꯣ ꯇꯧꯔꯗꯤ ꯅꯨꯡꯉꯥꯏꯗꯕꯀꯣ ꯄ꯭ꯔꯣꯃꯣꯁꯟ ꯄꯤꯔꯗꯤ
ꯍꯣꯏꯅꯦꯀꯣ ꯄ꯭ꯔꯣꯃꯣꯁꯟ ꯄꯤꯔꯗꯤ ꯐꯗꯣꯣꯏꯅꯤ ꯏꯁ ꯀꯔꯤ ꯀꯅ
ꯑꯣꯏꯁꯦ ꯂꯥꯏꯔꯤꯛ ꯄꯥꯔꯁꯨ ꯆꯪꯗ꯭ꯔꯦꯕ
ꯍꯣꯏ ꯆꯪꯗ꯭ꯔꯦ ꯀꯨꯏꯁꯨ ꯀꯨꯏꯃꯟꯈ꯭ꯔꯦꯗ ꯑꯩꯈꯣꯏꯒꯤꯗꯣꯀꯣ
ꯎꯝ
ꯁꯠ ꯁꯠ ꯇꯧꯗꯣꯏ ꯑꯣꯏꯔꯗꯤ ꯇꯧꯊꯣꯛꯄꯅ ꯐꯔꯦ ꯅꯠꯇ꯭ꯔꯒ ꯄ꯭ꯔꯣꯃꯣꯁꯟ ꯀꯣꯛ ꯄꯤꯊꯣꯛꯄ ꯀꯩ ꯀꯥꯏꯒꯦꯕ
ꯎꯝ ꯑꯗꯨꯅꯦꯕ
ꯉ ꯅꯪ
ꯅꯪ ꯀꯔꯤ ꯉꯔꯥꯡꯒꯤ ꯕꯣꯜꯗꯣ ꯌꯦꯡꯕ꯭ꯔꯣ ꯑꯧ ꯌꯦꯡꯉꯦ ꯀꯩꯅꯣ ꯏꯖꯤꯞꯇꯨ
ꯑꯥ
ꯏꯖꯤꯞꯇꯣ ꯑꯩꯈꯣꯏꯅ ꯁꯞꯄꯣꯔꯠ ꯇꯧꯗꯦꯕ ꯑꯥꯔꯖꯦꯟꯇꯤꯅꯥꯀꯣ ꯍꯣꯏ ꯃꯦꯁꯤ ꯈꯣꯏꯕꯨ ꯌꯥꯝ ꯁꯞꯄꯣꯔꯠ ꯇꯧꯕꯅꯤꯃ ꯃꯣꯏ ꯑꯍꯥꯟꯕ ꯆꯪꯉꯛꯄꯗꯗꯤ ꯏꯖꯤꯠꯅ ꯍꯦꯅꯦꯕꯀꯣ
ꯍꯣꯏ
ꯃꯣꯏꯅ ꯄꯥꯡꯉꯟ ꯊꯣꯛꯄꯗꯨ
ꯎꯝ ꯑꯁ ꯑꯩꯁꯨ ꯀꯣ ꯌꯦꯡꯉꯦꯕ ꯑꯩꯁꯨ ꯑꯥꯔꯖꯦꯟ
ꯑꯥꯔꯖꯦꯟꯇꯤꯅꯥꯅꯦꯕꯞ ꯑꯩꯈꯣꯏꯅ ꯑꯥꯔꯖꯦꯟꯇꯤꯅꯥ ꯑꯃ ꯐꯥꯎ ꯆꯪꯗ꯭ꯔꯤꯉꯩꯗ ꯃꯣꯏ ꯑꯅꯤ ꯆꯪꯈ꯭ꯔꯦꯗꯅꯀꯣ ꯑꯗꯨꯒꯤ ꯑꯩꯗꯣ ꯚꯤꯠ ꯂꯩꯁꯜꯂꯛꯇ꯭ꯔꯕꯅꯤꯅꯦ ꯑꯗꯨꯅꯦ ꯕꯤꯠ ꯂꯣꯏ ꯇꯥꯛꯈ꯭ꯔꯕꯅꯤ ꯑꯗꯨꯗ ꯂꯣꯏ ꯂꯣꯏꯁꯤꯟꯅꯤꯉꯥꯏꯗ ꯑꯗꯨꯝ ꯃꯦꯁꯤ ꯈꯣꯏꯅ ꯒꯣꯜ ꯆꯠꯂꯛꯄ ꯃꯇꯝꯗꯗꯤ ꯌꯥꯝ ꯍꯔꯥꯎꯅ ꯆꯣꯡꯉꯒ ꯂꯩꯕꯅꯤꯅꯦ
ꯉꯔꯥꯡꯗꯣ ꯅꯦꯠꯋꯥꯛꯁꯨ ꯅꯨꯡꯉꯥꯏꯇꯦꯕꯀꯣ ꯑꯩꯗꯣ ꯑ ꯌꯦꯡꯉꯤꯀꯥꯟꯗ ꯑꯔꯖꯦꯟꯇꯤꯅꯥꯈꯣꯏꯀꯣ ꯕꯣꯜ ꯆꯪꯕ ꯃꯇꯝꯗꯣ ꯌꯦꯡꯕ ꯐꯪꯗꯕ ꯎꯪꯔꯒ ꯂꯩꯕ ꯅꯦꯠꯋꯥꯛ ꯅꯨꯡꯉꯥꯏꯇꯕꯒꯤ ꯑꯗꯨꯒ ꯑꯩꯈꯣꯏ ꯍꯣꯏ ꯒ꯭ꯔꯨꯞꯇꯀꯣ ꯑꯔꯖꯦꯟꯇꯤꯅꯥ ꯁꯨ ꯑꯃ ꯆꯥꯟꯈ꯭ꯔꯦ ꯍꯥꯏꯌꯦꯕ ꯑꯣ ꯑꯁ ꯌꯦꯡꯁꯤ ꯌꯦꯡꯅꯤꯡꯕ ꯍꯔꯥꯎꯁꯨ ꯍꯔꯥꯎꯣꯏ ꯑꯗꯨꯏ ꯑꯅꯤꯔꯛꯅꯤꯅꯦ ꯑꯩꯅ ꯌꯦꯡꯕ ꯐꯪꯗꯕ ꯃꯣꯏꯒꯤ ꯒꯣꯜꯗꯣ ꯑꯅꯤꯔꯛ ꯆꯪꯕꯗꯣ
ꯎꯝ
ꯑꯗꯨꯗꯁꯨꯀꯣ ꯈꯪꯗꯦꯕ ꯑꯩꯗꯤ ꯆꯠꯂꯦ ꯍꯥꯏꯕꯗꯣ ꯑꯃꯨꯛ ꯎꯔꯒ ꯂꯩꯌꯦꯕ ꯆꯞꯄꯦꯕ ꯑꯗꯨꯁꯨ ꯒ꯭ꯔꯨꯞ ꯇꯧꯎꯋꯦ ꯑꯃꯨꯛ ꯑꯥꯔꯖꯦꯟꯇꯤꯅꯥꯁꯨ ꯆꯪꯈ꯭ꯔꯦ ꯑꯅꯤ
ꯑꯅꯤ ꯑꯅꯤ ꯃꯥꯟꯅꯈ꯭ꯔꯦ ꯍꯧꯖꯤꯛꯇꯤ ꯍꯥꯏꯔꯦ ꯑꯦ ꯎꯝ ꯑꯗꯨꯅ ꯃꯣꯏꯅ ꯑꯥꯔꯖꯦꯟꯇꯤꯅꯥ ꯈꯣꯏꯅ ꯑꯍꯨꯝ ꯆꯟꯕꯗꯗꯤ ꯀꯩꯅꯣ ꯌꯥꯝ ꯍꯔꯥꯎꯔꯒ
ꯍꯣꯏ
ꯇꯧꯕꯅꯤ
ꯍꯣꯏ ꯑꯁ ꯑꯗꯣ ꯀꯩꯅꯣ ꯏꯖꯤꯞꯈꯣꯏꯗꯣ ꯔꯤꯐ꯭ꯔꯤꯗꯣ ꯐꯖꯅ ꯇꯧꯗꯦ ꯈꯣꯠꯇꯦꯅ ꯌꯥꯝ ꯇꯧꯔꯤꯌꯦ
ꯅꯣꯏ ꯃꯌꯥꯝꯅꯀꯣ ꯑ ꯀꯩꯅꯣ ꯑꯥꯔꯖꯦꯟꯇꯤꯅꯥ ꯐꯦꯟꯁ ꯅꯠꯇꯕꯁꯤꯡꯗꯣ
ꯑꯥ
ꯑꯔꯖꯦꯟꯇꯤꯅꯥꯕꯨꯛ ꯀꯩꯅꯣ ꯃꯣꯏꯒꯤꯁꯦ ꯈꯔ ꯑ ꯁꯥꯏꯠ ꯇꯧꯋꯦ ꯀꯣꯔꯠꯁꯤꯡꯅ ꯀꯩꯅꯣ
ꯍꯣꯏ
ꯃꯤ ꯑꯇꯩꯅ ꯌꯥꯝ ꯍꯥꯏꯔꯛꯑꯦ ꯑꯗꯨꯗꯣ ꯆꯨꯝꯕ꯭ꯔꯣꯕ
ꯈꯪꯗꯦꯗꯥ ꯑꯗꯨꯃꯥꯏ ꯍꯥꯏꯅꯌꯦ ꯑꯩꯁꯨ ꯒ꯭ꯌꯥꯟ ꯇꯥꯗꯦꯗꯥ ꯃꯣꯏ ꯏꯖꯤꯞꯈꯣꯏꯒꯤ ꯒꯣꯜ ꯑꯃ ꯆꯟꯕꯗ ꯂꯧꯊꯣꯛꯈꯤꯕꯗꯣ
ꯎꯝ
ꯑꯗꯨ ꯌꯥꯝ ꯍꯥꯏꯅꯩꯌꯦ ꯃꯣꯏꯒꯤꯗꯤ ꯂꯧꯊꯣꯛꯑꯦ ꯑꯗꯨꯒ ꯑꯥꯔꯖꯦꯟꯇꯤꯅꯥ ꯑꯩꯈꯣꯏꯒꯤꯗꯤ ꯑꯦ ꯂꯧꯊꯣꯛꯇꯦꯅꯦꯕ ꯄꯤ ꯑ ꯃꯣꯏꯒꯤꯗꯤ ꯄꯦꯅꯥꯜꯇꯤ ꯄꯤꯌꯦ ꯑꯩꯈꯣꯏꯗꯤ ꯄꯤ ꯀꯔꯤꯅꯣ ꯀꯌꯥꯝ
ꯑꯩ ꯅꯪ ꯑꯩꯁꯨ ꯒ꯭ꯌꯥꯟ ꯇꯥꯗꯦꯗ ꯑꯗꯨꯅ ꯑꯩꯈꯣꯏꯗꯤ ꯑꯥꯔꯖꯦꯟꯇꯤꯅꯥꯕꯨ ꯌꯥꯝ ꯅꯨꯡꯁꯤꯌꯦꯕꯀꯣ
ꯍꯣꯏ
ꯑꯥꯔꯖꯦꯟꯇꯤꯅꯥ ꯑꯗꯣ ꯀꯩꯅꯣ ꯃꯊꯪꯗꯗꯤ ꯑꯥ ꯀꯔꯝꯕ ꯀꯟꯇ꯭ꯔꯤꯗ ꯃꯣꯏꯒ ꯇꯧꯗꯣꯏꯅꯣ ꯈꯪꯗ꯭ꯔꯦ ꯑꯗꯨꯁꯨ ꯀꯣ
ꯑꯍꯣꯏ ꯈꯪꯗꯦ ꯍꯧꯖꯤꯛ ꯑꯦ ꯑꯩ ꯉꯁꯥꯏ ꯁ꯭ꯋꯤꯖꯔꯂꯦꯟ ꯂꯥ ꯑꯣꯢꯈꯤꯕꯅꯦ
ꯑꯣ ꯑꯁ ꯌꯦꯡꯅꯤꯡꯈ꯭ꯔꯦꯗ
ꯍꯣꯏ ꯑꯗꯣ ꯅꯪꯗꯤ ꯑꯥꯔꯖꯦꯟꯇꯤꯅꯥ ꯈꯛꯇꯔꯣ ꯑꯇꯣꯞꯄꯗꯤ ꯇꯧꯗ꯭ꯔꯣ
ꯇꯧꯗ꯭ꯔꯣ ꯑꯩ ꯇꯧꯏꯗ ꯑꯥꯔꯖꯦꯟꯇꯤꯅꯥꯕꯨ ꯉꯝ ꯉꯝꯗ꯭ꯔꯗꯤꯀꯣ ꯃꯣꯏ
ꯑꯥ
ꯉꯝꯃꯣꯏꯗ꯭ꯔꯗꯤ ꯀꯩꯅꯣ ꯑꯇꯩ ꯑꯇꯣꯞꯄ ꯀꯟꯇ꯭ꯔꯤ ꯐ꯭ꯔꯥꯟꯁꯀꯨꯝꯕ ꯀꯩꯅꯣ ꯌꯥꯝꯅ ꯀꯟꯕ ꯌꯥꯝ ꯂꯩꯗꯅ
ꯍꯣꯏ ꯑꯩꯗꯤ ꯀꯩꯅꯣ ꯏꯁꯄꯦꯟ ꯇꯧꯋꯦ ꯑꯩꯗꯤ
ꯏꯁꯄꯦꯟꯖꯨ ꯇꯧꯋꯦ ꯐ꯭ꯔꯥꯟꯁꯁꯨ ꯇꯧꯋꯦ ꯎꯝ ꯐ꯭ꯔꯥꯟꯁꯇꯣ ꯇꯧꯗꯤ ꯇꯧꯅꯤꯡꯕꯅꯦꯕꯥ ꯁꯛ ꯐꯖꯕ ꯈ꯭ꯣꯏꯁꯤꯡ ꯎꯕꯗ
ꯏꯃꯥꯟꯅꯕꯤ ꯑꯃ ꯂꯩꯌꯦ ꯑꯩ ꯐꯨꯠꯕꯣꯜꯗ ꯌꯥꯝ ꯌꯦꯟꯅꯕ ꯑꯗꯣ ꯃꯥꯗꯣ ꯐ꯭ꯔꯥꯟꯁ ꯍꯥꯟꯅ ꯂꯧꯈ꯭ꯔꯕ ꯑꯗꯨꯒꯤ ꯑꯩ ꯏꯕꯥꯅꯤ ꯃꯥꯟꯅꯔꯣꯏ ꯏꯁꯦ ꯍꯥꯏꯔ ꯑꯩ ꯂꯧꯗꯕ
ꯑꯣ ꯅꯣꯏ ꯏꯁꯄꯣꯔꯠꯀꯤ ꯖꯔꯁꯤ ꯂꯧꯒ꯭ꯔꯕ
ꯂꯧꯗꯦꯗ
ꯂꯧꯗꯦꯗꯥ
ꯄꯩꯁꯥ ꯂꯩꯇꯦ
ꯑꯗꯨꯅꯤ ꯏꯃꯥꯟꯅꯕꯤ ꯑꯩꯒ ꯂꯩꯃꯤꯟꯅꯕꯗꯣ ꯎꯝ ꯃꯥꯗꯤ ꯌꯦꯡꯗꯦ
ꯀꯩꯒꯤꯅꯣ ꯃꯥꯗꯤ ꯑꯁ ꯃꯥꯗꯤ ꯌꯦꯡꯅꯤꯡꯗꯦ ꯍꯥꯏꯌꯦ ꯑꯗꯨ ꯐꯖꯕ ꯄ꯭ꯂꯦꯗꯨꯕꯨꯒꯣ
ꯍꯣꯏ ꯐꯨꯠꯕꯣꯜꯒꯤ ꯃꯔꯝꯗꯁꯨ ꯃꯥꯗꯤ ꯀꯔꯤꯁꯨ ꯈꯪꯗꯦ
ꯈꯪꯗ꯭ꯔꯁꯨ ꯑꯗꯨꯝ ꯌꯦꯡꯅꯤꯡꯕ
ꯍꯣꯏ ꯑꯩꯈꯣꯏꯁꯨ ꯃꯔꯝꯕꯨꯗꯤ ꯈꯪꯗꯦ ꯑꯗꯨꯕꯨ ꯍꯣꯏ ꯑꯩꯈꯣꯏꯗꯤ ꯑꯩꯈꯣꯏꯁꯨ ꯅꯨꯡꯇꯤꯒꯤꯗꯤ ꯍꯥꯏꯗꯤ ꯑꯇꯩ ꯑꯇꯩ ꯀꯞꯇꯤ ꯌꯦꯡꯗꯦꯕꯀꯣ ꯑꯗꯣ ꯋꯥꯜꯀꯞꯇꯤ ꯑꯗꯨꯝ ꯌꯦꯡꯉꯦꯕꯥ ꯃꯔꯝ ꯈꯪꯗ꯭ꯔꯁꯨ ꯏꯁꯇꯥꯔ ꯄ꯭ꯂꯦꯌꯔꯁꯤꯡꯒꯨꯝꯕ ꯌꯥꯎꯔꯗꯤꯀꯣ ꯑꯩꯈꯣꯏꯁꯨ ꯈꯔ ꯅꯨꯡꯉꯥꯏꯗꯅ ꯀꯣ
ꯑꯗꯨꯝ ꯌꯦꯡꯅꯤꯡꯕ ꯄꯣꯛꯑꯦꯕ ꯑꯩꯗꯤ
ꯎꯝ ꯑꯗꯨꯅꯤ ꯆꯍꯤ ꯈꯨꯗꯤꯡ ꯂꯥꯎꯕꯁꯨ ꯅꯠꯇꯦ
ꯍꯣꯏ
ꯊ꯭ꯔꯤ ꯌꯔꯁ ꯐꯣꯔ ꯌꯔꯁ ꯒꯦꯞ ꯂꯩꯔꯒ ꯑꯗꯨ ꯒꯨꯝꯕ ꯈꯛꯇ ꯃꯣꯏꯁꯨ ꯀꯩꯅꯣ ꯃꯤ ꯂꯣꯏꯅ ꯃꯣꯏꯒꯤ ꯇꯥꯝꯁꯨ ꯂꯣꯏꯔꯅꯤꯕꯀꯣ
ꯍꯣꯏ ꯍꯣꯏ ꯃꯣꯏꯒꯤ ꯍꯣꯏ ꯂꯣꯏꯈ꯭ꯔꯦ ꯍꯟꯗꯛꯅ ꯂꯥꯁꯠꯅꯦꯕ ꯃꯣꯏꯒꯤ
ꯎꯝ ꯃꯦꯁꯤꯁꯨ ꯂꯣꯏ ꯆꯪꯉꯤꯕ
ꯍꯣꯏ ꯑꯁ ꯅꯨꯡꯁꯤꯌꯦꯗꯀꯣ
ꯍꯣꯏ ꯃꯇꯝꯗꯣ ꯌꯥꯝ ꯅꯨꯡꯁꯤꯑꯦ ꯃꯣꯏꯒꯤ ꯆꯍꯤ ꯌꯥꯝ ꯌꯝꯈ꯭ꯔꯕꯅꯤꯅ ꯀꯣ ꯑꯩ ꯒꯣꯏꯁꯨ ꯅꯣꯡꯃꯗꯤ ꯑꯗꯨꯝ ꯑꯍꯟ ꯑꯣꯏꯔꯛꯀꯅꯤꯅ ꯈꯜꯂ ꯀꯥꯟꯗ ꯈꯟꯕ ꯀꯥꯟꯗ ꯌꯥꯝ ꯅꯨꯡꯁꯤꯕ ꯄꯣꯛꯑꯦꯕ
ꯍꯣꯏ ꯑꯗꯣ ꯀꯩꯅꯣꯗ ꯔꯣꯅꯥꯜꯗꯣꯒꯤ ꯄ꯭ꯂꯦꯗꯤ ꯍꯟꯗꯛꯇꯤ ꯐꯖꯗꯦ ꯍꯥꯏꯅꯩꯌꯦ
ꯐꯖꯗꯤꯌꯦ ꯑꯗꯨ ꯌꯦꯡꯀꯥꯟꯗ ꯄꯕ꯭ꯂꯤꯛꯅꯗꯤ ꯀꯣ ꯎꯝ ꯆꯦꯟꯖꯨ ꯆꯦꯟꯗ꯭ꯔꯦ ꯄꯕ꯭ꯂꯤꯛ ꯈꯣꯏꯅꯗꯤ ꯌꯥꯝ ꯄꯥꯝꯃꯤ ꯃꯥꯕꯣ ꯃꯥꯒꯤ ꯐꯦꯟꯖꯣꯜ ꯃꯩꯌꯥꯝ ꯂꯩꯌꯦ ꯍꯣꯏ ꯌꯥꯝ ꯀꯟꯕꯅꯦ ꯎꯝ ꯃꯥꯒꯤ ꯐꯦꯟꯁꯤꯡ ꯑꯗꯨ ꯑꯅꯤꯌ
ꯑꯗꯨꯕꯨ ꯎꯄꯥꯏ ꯂꯩꯇꯦ ꯑꯗꯨꯕꯨ ꯑꯩꯗꯤ ꯄ꯭ꯔꯣꯇꯨꯒꯜꯁꯦ ꯑꯦ ꯑꯝꯇ ꯃꯣꯏꯕꯨ ꯁꯞ
ꯎꯝ ꯁꯞꯄꯣꯔꯠ ꯇꯧꯗꯦ
ꯃꯣꯏꯗꯤ ꯀꯞꯁ ꯋꯥꯔꯜ ꯀꯞꯇ ꯑꯝꯇ ꯆꯦꯝꯄꯤꯌꯟ ꯂꯧꯔꯛ
ꯂꯧꯔꯛꯇꯕꯅꯦ ꯎꯝ ꯔꯣꯅꯥꯜꯗꯣ ꯂꯩꯕꯒꯤ ꯃꯃꯤꯡ ꯆꯠꯄꯅꯤꯗꯥ ꯑꯗꯨꯅꯦ
ꯎꯝ ꯃꯦꯁꯤ ꯑꯩꯈꯣꯏꯗꯤ ꯑꯔꯖꯦꯟꯇꯤꯅꯥꯗꯤ ꯃꯦꯁꯤ ꯈꯛꯇ ꯅꯠꯇꯦꯕꯀꯣ ꯃꯣꯏ ꯇꯤꯝꯃꯦꯠꯁꯨ ꯑꯗꯨꯝ ꯐꯖꯕꯅꯦ
ꯐꯖꯕꯅꯦ
ꯑꯩꯗꯤ ꯏꯊꯟꯇ ꯌꯦꯡ
ꯑꯝꯇ ꯌꯦꯡꯕꯅꯤꯅ
ꯑꯃꯨꯛ ꯃꯨꯛ
ꯑꯃꯨꯛ ꯃꯨꯛ ꯌꯦꯡꯗꯕ ꯃꯇꯥꯡꯁꯨ ꯌꯥꯎꯋꯦ ꯑ ꯇꯣꯡꯅꯤꯡꯕꯁꯨ ꯐꯥꯎꯔꯅꯤ ꯍꯣꯏ ꯃꯤ ꯃꯤꯌꯥꯝ ꯑꯗꯨꯝ ꯈꯪꯕ ꯈꯪꯗꯕ ꯅꯠꯇꯕꯀꯣ
ꯍꯣꯏ
ꯑꯗꯨꯝ ꯃꯌꯥꯝ ꯌꯦꯡꯉꯗꯤ ꯀꯩꯅꯣ ꯃꯤ ꯃꯤ ꯁꯞꯄꯣꯔꯠ ꯇꯧꯕꯗꯣ ꯑꯥ ꯇꯣꯉꯥꯟꯕꯅꯤꯅ ꯑꯗꯨꯝ
ꯍꯣꯏ
ꯋꯥ ꯉꯥꯡꯔꯒ ꯌꯦꯡꯕꯗ ꯅꯨꯡꯉꯥꯏꯕꯅꯦ
ꯍꯣꯏ ꯑꯩꯗꯤ ꯍꯣꯏ ꯑꯩꯁꯨꯅꯦ ꯑꯗꯨꯒꯨꯝꯕꯗꯤ ꯌꯥꯝ ꯈꯪꯕꯗꯤ ꯑꯣꯏꯗꯦ ꯑꯩꯁꯨ ꯑꯗꯨꯏꯁꯨ ꯑꯗꯨꯝ ꯌꯦꯡꯅꯤꯡꯕꯗꯣ
ꯎꯝ
ꯋꯥꯜꯀꯞꯅꯦ ꯀꯥꯏꯅ ꯀꯣ
ꯎꯝ ꯑꯗꯨꯅꯦꯕ
ꯏ ꯈꯨꯟꯗ ꯂꯩꯔꯤꯀꯥꯟꯗꯗꯤ ꯑꯁ ꯅꯨꯡꯉꯥꯏꯕꯅꯤꯅꯦ ꯄꯨꯜꯂꯞ ꯄꯨꯜꯂꯞ ꯌꯦꯡꯃꯤꯟꯅꯔꯒ ꯀꯣ ꯍꯩꯒꯨꯝꯕ ꯆꯥꯔꯒ ꯁꯤꯡꯖꯨꯒꯨꯝꯕꯁꯨ ꯆꯧꯒꯨꯝꯕꯒꯁꯦ ꯍꯧꯔꯒꯀꯣ ꯇꯟꯒꯨꯝꯕ ꯍꯧꯔꯒꯀꯣ ꯕꯣꯔꯥꯒꯨꯝꯕ ꯍꯧꯔꯒ ꯑꯗꯨꯝ ꯉꯥꯏꯔꯒ ꯌꯦꯡꯕꯅꯦꯕ ꯁꯤꯗꯗꯤ ꯊꯟꯗꯅꯤꯅ ꯑꯗꯣ ꯃꯔꯛ ꯃꯔꯛꯇꯅꯦ ꯁꯤ ꯏꯀꯥꯏ ꯃꯤꯁꯤꯡꯗꯣ ꯌꯦꯡꯕꯁꯤꯡꯗꯣ ꯒꯣꯜ ꯆꯟꯕ ꯀꯥꯟꯗ ꯂꯥꯎꯔꯛꯑꯦ
ꯑꯗꯨꯅꯤ ꯑꯩꯈꯣꯏꯁꯨ ꯑꯩꯈꯣꯏ ꯂꯩꯀꯥꯏꯁꯤ ꯁꯨꯃꯥꯏꯅ ꯇꯧꯕꯅꯤ
ꯍꯣꯏ ꯈꯪꯉꯣ ꯈꯪꯉꯦ
ꯍꯔꯥꯎꯃꯟꯕꯒꯤ
ꯎꯝ ꯕꯣꯜꯅꯤ ꯀꯥꯏꯅ ꯈꯪꯗ꯭ꯔꯦꯗ ꯃꯤꯅ ꯇꯨꯝꯕ ꯅꯨꯡꯉꯥꯏꯕ ꯃꯇꯝꯗ ꯈꯛꯇ ꯄꯤꯌꯦ
ꯑꯗꯨꯅꯦ ꯃꯣꯏꯒꯤ ꯀꯩꯅꯣ ꯃꯣꯏꯒꯤ ꯀꯟꯇ꯭ꯔꯤꯗꯗꯤ ꯑꯩꯈꯣꯏꯅ ꯅꯨꯡꯊꯤꯟ ꯑꯣꯏꯔꯗꯤ ꯃꯣꯏꯗꯤ ꯅꯣꯡꯉꯥꯜꯂꯤꯗꯅ
ꯍꯣꯏ ꯑꯩꯈꯣꯏꯒꯤ ꯃꯇꯝꯗꯣ ꯇꯣꯉꯥꯟꯕꯅꯤꯅꯀꯣ ꯑꯗꯨꯕꯨ ꯉꯔꯥꯡ ꯑꯥꯔꯖꯦꯟꯇꯤꯅꯥꯒꯤꯗꯤ ꯄꯦꯜꯂꯤꯍꯦ ꯍꯥꯏꯔꯗꯤ ꯌꯥꯝ ꯉꯟꯅ ꯄꯤꯌꯦꯕ
ꯏ ꯍꯣꯏ ꯑꯗꯨꯅꯤ ꯃꯣꯏꯁꯦ ꯃꯣꯏꯒꯤ ꯀꯩꯅꯣ ꯄꯨꯡꯁꯦ ꯑꯔꯂꯤ ꯃꯣꯔꯅꯤꯡ